ꯎꯝꯉꯥꯏꯔꯤꯕꯔꯤꯕ
ꯈꯣꯟꯒ ꯇꯥꯗꯕ ꯀꯨꯏꯔꯦꯀꯣ
ꯁꯒꯤ ꯇ ꯑꯣꯏ ꯅꯪ ꯈꯣꯟꯟꯇꯕ
ꯎ ꯑꯁ ꯑꯩꯗꯤ ꯀꯞꯀꯦ ꯇꯧꯔꯒꯦꯗ ꯄꯤ ꯄꯤꯒ ꯇ ꯄꯤꯒ ꯇꯥꯕ ꯂꯩꯣꯏꯔꯈꯤꯗꯤ ꯑꯩꯒꯤꯗꯤ
ꯑꯁ ꯑꯁ ꯑꯁ ꯑꯩꯉꯣꯟꯗꯒꯤꯒꯦꯕꯨ ꯍꯔꯂꯤꯅꯤ ꯅꯅ ꯐꯣꯟ ꯇꯧꯕ ꯀꯥꯟꯗꯩ ꯑꯗꯨꯝ ꯀꯞꯄꯒ ꯂꯩꯔꯝꯅꯦ
ꯄꯤ ꯇꯥꯔꯝꯃꯒ ꯁꯠ ꯁꯠ ꯇꯧꯔ ꯅꯠꯇꯦ ꯊꯣꯛꯄ ꯂꯣꯏꯔꯝꯃꯣꯅꯦ
ꯎ ꯅꯨꯄꯥꯅ ꯑꯗꯨꯃꯥꯏꯅ ꯇꯧꯅꯨ ꯍꯦ ꯅꯪꯁꯨ
ꯏ ꯀꯄꯗ ꯀꯞꯄ ꯍꯩꯇꯕ ꯃꯤ
ꯅꯨꯄꯤꯤꯒꯦ ꯇꯥꯏꯞꯇ ꯃꯈꯅ ꯀꯞꯄꯒ ꯂꯩꯔ ꯑꯃꯗꯤꯗꯤ
ꯑꯩꯁꯦ ꯊꯝꯃꯣꯏꯏꯁꯦ ꯀꯟꯃꯟꯗꯅ ꯍꯥꯏꯁꯤꯔ ꯀꯔꯤ ꯍꯥꯏꯁꯤꯔꯀꯣ ꯃꯅꯨꯡ ꯃꯅꯨꯡꯗ ꯀꯞꯄꯗꯣ ꯑꯣꯏꯕꯅꯦꯕ ꯑꯗꯨꯒꯤ ꯑꯁ ꯌꯥꯝ
ꯎꯝ
ꯇꯟꯕꯅꯦ ꯍꯥꯟꯅ ꯑꯩ ꯏꯄꯨ ꯂꯩꯈꯤꯗꯕ ꯃꯇꯝꯗ
ꯎꯝ
ꯅꯨꯡꯗꯤ ꯁꯤꯔꯦꯕ ꯑꯩꯁꯦ ꯋꯥꯃꯟꯗꯅ
ꯎꯝ
ꯑꯗꯨꯒ ꯄꯤ ꯑꯃꯗ ꯇꯥꯜꯂꯕ ꯋꯥꯅꯤꯗ ꯃꯅꯨꯡꯗ ꯑꯣꯏꯅꯀꯣ ꯃꯤꯠꯀꯁꯦ ꯂꯣꯏ ꯉꯥꯡꯁꯪ ꯉꯥꯡꯉꯦꯀꯣ ꯄꯣꯛꯈꯥꯏꯒꯗꯧꯕꯕ ꯇꯥꯔ ꯌꯥꯝ ꯐꯔꯛ ꯇꯥꯕꯅꯦ ꯑꯩꯁꯨ
ꯑꯇꯩꯗꯤ
ꯅꯨꯄꯥ ꯄ ꯎꯗꯦꯕ
ꯑꯩꯁ ꯀꯥꯞꯄꯅꯦꯗ
ꯗꯨꯈ ꯀꯣ ꯅꯨꯄꯥꯅ ꯀꯥꯞꯄ ꯎꯔꯗꯤ ꯌꯥꯝ ꯅꯨꯡꯁꯤꯔꯅꯤ ꯃꯣꯏ ꯗꯤ ꯄꯥꯛ ꯀꯥꯞꯇꯦꯗꯅ
ꯍꯣꯏ ꯍꯣꯏ ꯌꯥꯝ ꯊꯝꯃꯣꯏ ꯁꯣꯛꯄ ꯊꯝꯃꯣꯏ ꯑꯃ ꯑꯣꯏꯔꯝꯃꯅꯦꯕ ꯅꯨꯄꯥꯅꯀ ꯍꯣꯏ
ꯑꯩꯅ ꯍꯥꯏꯕꯁꯦ ꯒ꯭ꯌꯥꯟ ꯇꯥꯕ꯭ꯔꯥ
ꯍ ꯍꯣꯏ ꯆ ꯃ
ꯅꯨꯄꯤꯗꯤ ꯍꯣꯏ ꯑꯗꯨꯝ ꯀꯔꯤꯁꯤꯔ ꯀꯥꯞꯁꯨ ꯀꯞꯒꯜꯂꯤꯗꯅ ꯑꯗꯨꯒ ꯋꯥꯈꯜ ꯅꯨꯡꯉꯥꯏꯇꯕ ꯀꯥꯟꯗ ꯑ ꯑꯗꯨꯝ ꯀꯞꯄꯦꯕ ꯅꯨꯄꯤꯗꯤ ꯑꯗꯨ ꯅꯨꯄꯥꯗꯤ ꯀꯞꯇꯦꯕ ꯎꯝ ꯐꯔꯤ ꯎꯝ ꯌꯥꯝꯅ ꯈꯥꯡꯕ ꯉꯝꯃꯛꯇꯕꯒꯤꯒꯣ ꯀꯥꯞꯊꯣꯛꯈ꯭ꯔꯕꯗꯣ ꯑꯗꯨꯒꯨꯝꯕꯅꯦꯕ ꯑꯩꯁꯨ ꯑꯗꯨꯝ ꯒ꯭ꯌꯥꯟ ꯇꯥꯍꯩꯕ
ꯏꯃꯥꯅ ꯋꯥꯔꯀꯥꯟꯗꯗꯤ
ꯎꯝ
ꯉꯝꯗꯦ ꯋꯥꯕ ꯎꯔꯀꯥꯟꯗꯗꯤ
ꯎꯝ
ꯍꯦꯛꯇ ꯀꯥꯞꯀꯦꯗꯤ ꯇꯧꯋꯦ ꯑꯗꯣ ꯀꯥꯞꯇ꯭ꯔꯤꯉꯩꯗ ꯑꯃꯨꯛ ꯑꯗꯨꯝ ꯆꯠꯍꯧꯔꯦ ꯃꯔꯥꯡ ꯃꯔꯛꯇ ꯑꯗꯨ ꯑꯗꯨꯝ ꯃꯣꯏꯅ ꯍꯦꯟꯅ ꯅꯍꯥꯟ ꯏꯃꯥꯁꯦ ꯑꯃꯨꯨꯔꯛ ꯅꯥ
ꯍꯥꯞꯄꯦ ꯀꯩꯅꯣ ꯀꯟꯅ ꯉꯥꯡꯕ ꯌꯥꯗ꯭ꯔꯣ
ꯍꯥꯏꯔꯣ
ꯎꯝ
ꯀꯩꯗꯧꯔꯒꯦ ꯁꯤꯡꯗ꯭ꯔꯕ
ꯃꯥꯏꯀ꯭ꯔꯣꯐꯣꯟ ꯍꯥꯞꯄꯒ ꯉꯥꯡꯉꯨ
ꯃꯤꯅꯗꯤ ꯑꯩꯒꯤ ꯈꯣꯟꯁꯦ ꯌꯥꯝ ꯁꯦꯡꯉꯦ ꯇꯧꯔꯛꯑꯒ ꯅꯪꯅ ꯑꯃꯨꯛ ꯁꯦꯡꯉꯦ ꯍꯥꯏꯔꯛꯏꯁꯤꯗꯤ
ꯑꯩꯅ ꯍꯥꯏꯗꯤ ꯅꯈꯣꯟꯗꯣ ꯌꯥꯝ ꯄꯤꯛꯑꯦ ꯍꯥꯏꯕ
ꯌꯥꯝ ꯌꯥꯝ ꯅꯨꯡꯉꯥꯏꯇꯦꯗ ꯁꯦ
ꯍꯥꯥ
ꯃꯤꯅ ꯑꯩꯒꯤ ꯈꯣꯟꯁꯤꯦ ꯌꯥꯝ ꯁꯦꯡꯉꯦ ꯍꯥꯏꯔꯛꯑꯒ ꯅꯪꯅ ꯑꯃꯨꯛ ꯁꯦꯡꯗꯦ ꯍꯥꯏꯔꯛꯄꯗꯗꯤ ꯌꯥꯝ ꯅꯨꯡꯉꯥꯏꯇ꯭ꯔꯦꯕ ꯁ
ꯑꯁ ꯁꯦꯡꯗꯤ ꯍꯥꯏꯕ ꯅ ꯇꯕ ꯁꯦꯡꯗꯦ ꯍꯥꯏꯕ ꯅꯠꯇꯦꯕ ꯄꯤꯛꯑꯦ ꯍꯥꯏꯕ ꯅꯈꯣꯟꯗꯣ ꯑꯥ
ꯑꯩꯁꯦ ꯑꯗꯨꯝ ꯍꯥꯏꯖꯤꯟꯕꯅꯦ
ꯀꯗꯤ ꯀꯥꯞꯀꯤ ꯇ ꯑꯣꯏꯔ ꯈꯝꯗꯤꯗ
ꯑꯩꯁꯤꯔꯣ
ꯑ
ꯏꯁ ꯑꯩꯅꯕꯨ ꯀꯞꯄꯗꯤ ꯂꯣꯏꯔꯦꯗ ꯑꯗꯨꯝ ꯄ꯭ꯔꯥꯏꯖ ꯄꯤꯕꯤꯔꯒꯦ ꯑꯗꯨꯅꯣꯗ ꯑ ꯀꯞꯅꯕ ꯋꯥꯍꯩ ꯑꯃ ꯍꯥꯏꯕꯤꯔꯛꯑꯣꯅꯦ ꯑꯩꯁꯦ ꯀꯥꯞꯇꯕ ꯀꯨꯏꯔꯦꯕ ꯀ꯭ꯂꯥꯁ ꯅꯥꯏꯟ ꯀꯥꯔꯤꯉꯩꯗ ꯑꯃꯛ ꯀꯥꯞꯄꯦ ꯑꯗꯨꯗꯒꯤ ꯀꯞꯇ꯭ꯔꯦ ꯀ꯭ꯂꯥꯁ ꯅꯥꯏꯟꯗ ꯀꯞꯄꯗꯒꯤ ꯈꯪꯍꯧꯋꯦ ꯅꯪꯅ ꯈꯨꯣꯟꯟ ꯇꯥꯗ꯭ꯔꯦ
ꯑ ꯇꯥꯏ ꯊ
ꯇꯥꯕ꯭ꯔꯣ ꯍꯜꯂꯣ ꯇꯥꯕ꯭ꯔꯣ ꯇꯥꯕ꯭ꯔꯣ ꯍꯥꯏꯁꯤꯕꯣ ꯍꯜꯂꯣ ꯇꯥꯕ꯭ꯔꯣ
ꯎꯝ
ꯑ ꯀꯗꯧꯔꯣꯖꯥꯅꯣ
ꯀ꯭ꯔꯤꯟꯖ ꯆꯔꯒꯦ
ꯑꯦ ꯑꯩꯅ ꯉꯁꯥꯏꯗꯒꯤ ꯍꯪꯉꯤꯗꯨꯣ ꯑꯝꯗ ꯇꯥꯗ꯭ꯔꯒ ꯍꯧꯖꯤꯛꯀꯤ ꯏꯟꯖꯥꯡ ꯆꯥꯔꯒꯦ ꯇꯧꯔꯛꯏꯁꯤꯗꯤ ꯇꯥ ꯗꯦ ꯑꯥꯎ ꯑ
ꯎꯝ
ꯑꯩ ꯉꯁꯤꯗꯤ ꯀꯩꯅꯣ ꯁꯟ ꯃꯅꯨꯡꯁꯥꯗ ꯑꯣꯏꯅ ꯆꯥꯔꯦ
ꯑꯁ ꯁꯦꯟꯖꯥꯡ ꯑꯍꯥꯎꯕ ꯉꯥꯛꯇ ꯆꯥꯅꯩ ꯅꯣꯏꯁꯦ ꯅꯕꯨꯛ ꯐꯠꯇꯕ ꯉꯥꯛꯇ
ꯑꯦ ꯇꯤ ꯆꯕ
ꯑꯩꯈꯣꯏꯒꯤꯁꯨ ꯑꯍꯥꯎꯕ ꯈꯔ ꯄꯤꯔꯛꯑꯣ ꯌꯥꯗ꯭ꯔꯣ
ꯄꯤꯔꯛꯄ ꯌꯥꯕꯅꯦ ꯑꯗ ꯑꯗ ꯌꯥꯝ ꯂꯞ ꯃꯥꯟꯕꯩꯅꯦ ꯑꯗ
ꯎꯝ
ꯉꯁꯤ ꯌꯥꯝ ꯇꯥꯏꯃꯤꯡꯗ ꯌꯥꯝ ꯆꯥꯟꯅꯕꯩꯅꯦꯗ ꯑꯍꯧꯕꯗ ꯑꯍꯧꯕ ꯅꯨꯃꯤꯠ ꯇꯥꯕꯩꯁꯦ ꯕꯣꯔꯗꯤꯡ ꯂꯩ
ꯑꯗꯨꯗꯤ ꯆꯥꯛ ꯌꯥꯝ ꯆꯥꯔꯦ
ꯈ ꯌꯥꯝ ꯆꯥꯔꯦ
ꯎꯝ ꯄꯨꯂꯦꯀꯦ ꯍꯅ ꯆꯥꯔꯒꯦ
ꯑꯩꯗꯤ ꯅꯨꯡꯇꯤꯒꯤꯞ꯭ꯂꯦꯠ ꯑꯅꯤ ꯑꯅꯤ ꯑꯗꯨꯝ ꯆꯥꯏꯌꯦꯗꯦ
ꯑꯁ ꯑꯦꯁ ꯑꯦꯁ ꯔꯣꯇꯤꯟꯅꯤꯅꯦ
ꯍꯥꯎꯕ ꯍꯥꯎ ꯊꯕ ꯑꯗꯨꯝ ꯁꯥꯏꯌꯦꯗꯤ
ꯎꯝ ꯅꯨꯡꯇꯤꯒꯤ ꯆꯥꯔꯤꯕ
ꯅꯨꯡꯇꯤꯒꯤ ꯄ꯭ꯂꯦꯠ ꯑꯅꯤꯒꯥꯏ
ꯑꯌꯨꯛꯁꯨ ꯅꯨꯃꯤꯗꯥꯡꯁꯨ
ꯎꯝ ꯑꯗꯨꯝ ꯆꯥꯏꯒꯤꯅꯣ ꯅꯨꯄꯥ ꯑꯣꯏꯔꯤ ꯆꯥꯗꯕ ꯍꯦꯟꯅ ꯆꯥ ꯑꯃꯒꯤꯅ ꯅꯨꯄꯤꯗꯒꯤꯗꯤ ꯅꯨꯄꯥꯅ ꯍꯦꯟꯅ ꯆꯥꯛ ꯆꯥꯕ ꯀꯟꯕꯅꯦ ꯅꯪꯗꯤ ꯄ꯭ꯂꯦꯠ ꯀꯌꯥꯃꯨꯛ ꯀꯨꯝꯕ ꯆꯥꯒꯦ ꯍꯥ ꯅꯪꯗꯤ ꯄ꯭ꯂꯦꯠ ꯀꯌꯥꯃꯨꯛ ꯆꯥꯒꯦꯕ ꯍꯜꯂꯣ ꯍꯜꯂꯣ ꯏꯕꯥꯅꯤꯒꯤ ꯂꯥꯏꯟꯁꯦ ꯀꯩꯗꯧꯔꯕꯖꯥ ꯈꯪꯗꯦ ꯑꯩ ꯒꯌꯥꯟ ꯇꯥꯗ꯭ꯔꯦꯅꯦ
ꯑꯩꯅ ꯀꯥꯎꯁꯤ ꯇꯥꯗꯕ꯭ꯔꯣ
ꯑꯩꯅ ꯑꯃꯨꯛ ꯇꯥꯗꯕ ꯅꯪꯅ ꯍꯥꯏꯔꯛꯄꯗꯣ ꯏꯕꯥꯅꯤꯒꯤ ꯂꯥꯛꯏꯕ ꯑꯗꯨꯅꯦ ꯉꯁꯤꯗ ꯇꯥꯕꯗ ꯉꯥꯏꯔꯦ ꯏꯕꯥꯅꯤꯒꯤ ꯂꯥꯏꯟꯁꯦ
ꯎꯝ ꯑꯩꯗꯤ ꯅꯪ
ꯀꯅꯥꯗꯅꯣ ꯑꯃ ꯀꯛ
ꯑꯩꯗꯤ ꯅꯪ ꯀꯗꯥꯏꯗ ꯆꯠꯈꯤꯕ꯭ꯔꯥꯅ
ꯑꯦ ꯑꯩ ꯋꯥꯅꯤ
ꯋꯥꯔꯤ ꯁꯥꯕ ꯀꯥꯟꯗ ꯀꯗꯥꯏ ꯆꯠꯄ꯭ꯔꯥ ꯑꯩꯉꯣꯟꯗ ꯍꯥꯏꯔꯝꯗꯕꯤꯗ
ꯏꯚꯟꯅꯤ ꯋꯥꯔꯤꯗꯤ ꯁꯥꯟꯅꯕꯁꯦ ꯀꯅꯥꯅꯣ ꯑꯃ ꯀꯛꯊꯠꯄ ꯌꯥꯎꯔꯤ ꯍꯤ ꯍꯤ
ꯍꯥꯥ ꯀꯔꯤ ꯍꯥꯏꯕ
ꯏꯚꯅꯤ ꯋꯥꯔꯤ ꯁꯟꯗꯔꯤꯉꯩꯁꯤꯗ ꯃꯌꯥꯏꯗ ꯀꯛꯊꯠꯄ ꯑꯃ ꯀꯅꯥꯅꯣ ꯑꯃ ꯌꯥꯎꯔꯤꯕ ꯑꯗꯨꯒꯤꯅ ꯇꯥꯗ꯭ꯔꯤꯗ ꯑꯗꯨꯝ ꯍꯥꯏꯖꯤꯜꯂꯁꯦ
ꯎꯝ ꯌꯥꯝ ꯌꯦꯠꯂꯗ
ꯌꯥꯝ ꯌꯦꯠꯂꯦ ꯗꯤꯁꯇꯔꯕ ꯌꯥꯝ ꯇꯧꯋꯦ
ꯎꯝ ꯃꯄꯨꯡ ꯐꯥꯅ ꯋꯥꯔꯤ ꯁꯥꯍꯟꯕ ꯐꯪꯗꯦꯗ
ꯎꯝ ꯑꯗꯨꯗꯅꯦ ꯍꯟꯗꯛ ꯍꯟꯗꯛ ꯃꯔꯛ ꯃꯈꯣꯟꯒ ꯇꯥꯗꯕ ꯀꯨꯏꯔꯀꯥꯟꯁꯤꯗꯀꯣ
ꯎꯝ ꯃꯥꯅꯦ ꯃꯤ ꯑꯍ ꯑꯍ ꯍꯣꯏꯗꯤ ꯅꯨꯡꯉꯥꯏ ꯅꯨꯡꯉꯥꯏꯕ ꯁꯥꯕ ꯍꯧꯔꯛꯄ ꯀꯥꯟꯗ ꯅꯦꯠꯋꯥꯛꯁꯦ ꯍꯦꯛ ꯍꯦꯛꯇ ꯅꯨꯡꯉꯥꯏꯇꯕ
ꯎꯝ ꯆꯨꯝꯃꯦꯅꯤ ꯃꯤ ꯑꯇꯩꯗꯨꯗꯤ ꯇꯧ ꯃꯤ
ꯆꯨꯗꯕ꯭ꯔꯥ ꯅꯣꯏꯗꯗꯤ
ꯑꯩꯈꯣꯏ ꯉꯁꯥꯏ ꯉꯥꯏꯍꯥꯛ ꯆꯨꯔꯝꯃꯦ ꯑꯩꯈꯣꯏ ꯁꯤꯗ ꯂꯝꯕꯤ ꯑꯅꯧꯕ ꯁꯥꯏ ꯍꯥꯏꯕꯗ ꯅꯪꯉꯣꯟꯗ ꯍꯥꯏꯈꯤꯕ꯭ꯔꯥ ꯑꯩ ꯀꯥꯎꯔꯦꯅꯦ ꯍꯥꯏꯗꯕ ꯃꯥꯜꯂꯤ ꯑꯅꯧꯕ ꯁꯥꯕꯗꯣ ꯑꯗꯨꯒꯤ ꯃꯊꯛꯇ ꯂꯩꯕ ꯈꯥꯕꯅꯦꯕ ꯇꯥꯕ꯭ꯔꯣ
ꯇꯥꯕ꯭ꯔꯣ
ꯑ ꯑꯩꯈꯣꯏ ꯂꯝꯕꯤ ꯑꯅꯧꯕ ꯁꯥꯕꯅꯦꯕ ꯍꯜꯂꯣ
ꯑ ꯍꯥꯎ ꯇꯥꯏ ꯇꯥꯏ
ꯑꯩꯅ ꯍꯥꯏꯗ꯭ꯔꯣ ꯑꯩꯈꯣꯏ ꯗꯤꯁꯇꯔꯕ ꯇꯧꯕ ꯑꯃ ꯂꯩꯌꯦ ꯍꯥꯏꯅ
ꯎꯝ
ꯅꯣꯡ ꯉꯍꯥꯛ
ꯅꯪ ꯈꯣꯟꯗꯣ ꯍꯧꯖꯤꯛꯇꯤ ꯌꯥꯝ ꯀꯟꯕ ꯋꯥꯅꯤꯗ
ꯎꯝ ꯅꯪꯒꯤꯗꯣ ꯄꯨꯔꯥ ꯂꯨꯔ ꯊꯝꯃꯝꯒꯗꯕ ꯃꯥꯜꯂꯦ ꯑꯩꯅ ꯈꯟꯕꯗ ꯍ ꯍ
ꯑꯗꯨꯅꯦ ꯍꯧꯖꯤꯛ ꯑꯃ ꯌꯥꯝ ꯀꯜꯂꯤꯁꯦ ꯑꯩ ꯀꯔꯤꯒꯤꯔꯥ ꯈꯜꯂꯤꯕꯅꯦꯕ
ꯑꯗꯨꯅꯦꯕ ꯃꯤꯅ ꯌꯥꯝ ꯁꯦꯡꯉꯦ ꯍꯥꯏꯔꯛꯄꯅꯦꯕ ꯑꯩꯒꯤ ꯈꯣꯟꯁꯦ
ꯎꯝ
ꯉꯁꯥꯏꯗꯤ ꯆꯨꯔꯝꯃꯦ ꯅꯨꯡꯗꯣ ꯅꯨꯡꯊꯤꯟꯗꯨꯗ ꯍꯥꯏꯗꯨꯒ ꯑꯩꯈꯣꯏ ꯂꯝꯕꯤꯗꯣ ꯑꯅꯧꯕ ꯁꯥꯏ ꯍꯥꯏꯕꯗ ꯅꯪꯉꯣꯟꯗ ꯍꯥꯏꯈꯤꯕ꯭ꯔꯥ ꯀꯥꯎꯔꯦꯅꯦ ꯑꯩꯁꯦ ꯍꯥꯏꯗꯕ ꯃꯥꯜꯂꯦꯀꯣ
ꯎꯝ ꯍꯥꯏꯗꯦ
ꯑꯗꯣ ꯂꯝꯕꯤ ꯑꯅꯧꯕ ꯁꯥꯕꯗꯨꯗ ꯃꯊꯛꯇ ꯂꯩꯕꯛ ꯌꯦꯂꯣ ꯀꯂꯔꯗꯣ ꯌꯥꯝ ꯄꯦꯠꯄꯗꯣ ꯑꯗꯨ ꯍꯥꯞꯄꯒꯤ ꯑꯩ ꯑꯩ ꯕꯥꯏꯛꯁꯨ ꯀꯥꯔꯛꯄ ꯉꯝꯗ꯭ꯔꯦ ꯃꯈꯥꯗ ꯁꯂꯝꯝꯃꯦ ꯈꯣꯡꯅ ꯑꯣꯏꯅ ꯂꯥꯛꯑꯦ ꯃꯦꯟ ꯔꯣꯠꯇꯒꯤ
ꯎꯝ ꯑꯗꯨ ꯅꯝꯕ ꯑꯗꯣ ꯑꯗꯨꯝ ꯂꯝꯕꯤꯗ
ꯎꯝ ꯅꯠꯇꯦ ꯌꯥꯝ ꯃꯈꯥꯗ ꯏꯅꯦ ꯑꯩꯈꯣꯏ ꯌꯨꯝ ꯑꯃ ꯂꯩꯌꯦꯕꯀꯣ ꯏꯅꯦꯁꯦ ꯀꯦꯔꯤꯌꯔꯁꯦ ꯃꯤ ꯃꯤꯒꯤ ꯌꯨꯝꯗ
ꯎꯝ
ꯑꯇꯣꯞꯄ ꯇ꯭ꯔꯥꯏꯞꯇ ꯌꯨꯝ ꯄꯥꯟꯕ ꯑꯃ ꯂꯩꯌꯦꯕꯀꯣ ꯃꯣꯏꯒꯤ ꯁ ꯁꯤꯗ ꯌꯨꯝ ꯄ꯭ꯂꯣꯠ ꯂꯩꯌꯦꯕ ꯃꯣꯏꯒꯤ ꯌꯨꯝꯗ ꯑꯣꯏꯅ ꯊꯥꯟꯂꯝꯃꯦ ꯃꯣꯏꯒꯤꯅ ꯑꯃꯨꯛ ꯗꯥꯏꯔꯦꯛ ꯃꯦꯟ ꯔꯣꯗ ꯀꯤ ꯍꯦꯛ ꯅꯥꯀꯟꯗ ꯒꯦꯠ ꯂꯩꯔꯕꯅꯦꯕ ꯑꯗꯨꯒꯤ ꯅꯨꯡꯉꯥꯏꯕ ꯑꯩꯒꯤꯁꯤ ꯑꯩꯈꯣꯏꯒꯤꯁꯤꯅ ꯈꯔ ꯃꯊꯛ ꯀꯥꯔꯛꯄꯅꯦꯕꯀꯣ ꯫ ꯑꯗꯨꯒꯤ ꯀꯣꯏꯂꯥꯁꯀꯨꯝꯕꯗꯤ ꯊꯥꯔꯅꯤ ꯍ ꯍꯟꯗꯛ
ꯑꯃꯨꯛꯀ ꯇꯥꯗ꯭ꯔꯦ꯫
ꯍꯟꯗꯛ ꯀꯣꯏꯂꯥꯁ ꯊꯥꯔꯅꯤ ꯍꯥꯏꯑꯕ ꯑꯗꯨꯒꯤ ꯂꯩꯕꯛ ꯅꯨꯡꯒ ꯂꯩꯕꯛꯀ ꯍꯥꯞꯄꯅꯦꯕ꯫
ꯌꯥꯝ ꯌꯦ꯫ ꯎꯝ ꯎꯝ
ꯑꯗꯨꯗꯒꯤ ꯒꯥꯔꯤꯗꯣ ꯑꯩ ꯒꯥꯔꯤꯗꯣ ꯀꯥꯈꯠꯄ ꯉꯝꯃꯦꯅ꯫ ꯈꯣꯡꯅ ꯑꯗꯨꯝ ꯂꯥꯛꯑꯦ ꯉꯍꯥꯛ
ꯅꯪ ꯑꯩꯉꯣꯟꯗ ꯐꯖꯅ
ꯍꯥ
ꯎꯝ
ꯏꯕꯥꯅꯤ ꯋꯥꯔꯤ ꯁꯥꯟꯅꯕ ꯏꯕꯥꯅꯤ ꯋꯥꯔꯤ ꯁꯥꯟꯅꯕꯅꯣ ꯍꯥꯏꯕ ꯖꯥꯠꯂꯕ
ꯑꯩꯉꯣꯟꯗꯗꯤ ꯑꯃꯨꯛ ꯑꯃꯨꯛ ꯇꯥꯗꯕꯅ ꯂꯩꯁꯕ ꯑꯗꯣ ꯍꯧꯖꯤꯛ ꯑꯃꯨꯛ ꯇꯥꯔꯦ꯫
ꯑꯗꯨꯅꯤ ꯇꯧꯔꯤꯁꯤꯦ ꯅꯪꯒꯤꯁꯨ ꯅꯪꯅ ꯇꯥꯗꯕ ꯃꯇꯝꯗꯣ ꯑꯩꯉꯣꯟꯗꯁꯨ ꯇꯥꯗꯦꯕ꯫
ꯎꯝ
ꯅ ꯅꯪꯅ ꯇꯥꯖꯔꯕ ꯃꯇꯝꯗ ꯑꯩꯉꯣꯟ ꯑꯗꯨ ꯌꯥꯗꯦ ꯅꯪꯅ ꯇꯥꯔꯦ ꯇꯥꯕ꯭ꯔꯣ ꯇꯧꯔꯛꯒ ꯑꯦ ꯑꯩꯁꯨ ꯑꯗꯨꯝ ꯇꯥꯔꯦ ꯑꯗꯨꯗ
ꯎꯝ ꯆꯞ ꯃꯥꯟꯅꯔꯦꯅꯦ꯫
ꯍꯣꯏ ꯅꯪꯅ ꯇꯥꯕ꯭ꯔꯣ ꯇꯧꯔꯛꯄꯗꯨꯗꯤ ꯑꯃꯨꯛ ꯇꯥꯕꯅꯦꯕ ꯑꯇꯣꯞꯄ ꯉꯥꯡꯕꯗꯨꯗ ꯑꯗꯨ ꯇꯥꯗꯦꯕ꯫
ꯎꯝ ꯄꯨꯡ ꯀꯌꯥ ꯇꯝꯗꯣꯏꯅꯣ꯫
ꯑꯩ ꯋꯥꯠꯂꯤꯗ ꯍꯟꯗꯛ ꯇꯨꯝꯕꯒꯤ ꯇꯥꯏꯃꯤꯡꯁꯦ ꯂꯣꯏ ꯀꯥꯏꯗꯅ ꯐꯖꯔꯦ꯫ ꯄꯨꯡ ꯑꯃ ꯑꯅꯤꯒꯨꯝꯕ ꯇꯨꯝꯕꯁꯦ ꯑꯗꯨꯝ ꯆꯥꯡꯗ ꯂꯩꯕꯒꯤ ꯇꯥꯏꯞꯇ ꯇꯧꯋꯦꯗꯋꯥꯏꯗ
ꯑꯁ ꯑꯗꯨꯗꯤ ꯊꯦꯡꯃꯟꯗ꯭ꯔꯣꯅꯤꯅꯪꯁꯨ꯫
ꯑꯗꯨꯝ ꯍꯟꯗꯛ ꯋꯥꯔꯜ ꯀꯞꯁꯨ ꯌꯦꯡꯉꯦꯗꯅ ꯑꯗꯨꯒꯤ ꯇꯨꯝꯕ ꯑꯗꯨ ꯆꯥꯡꯗ ꯑꯗꯨꯝ ꯂꯩꯕꯒꯤ ꯑꯗꯨꯝ ꯀꯩꯅꯣ ꯍꯦꯕꯤꯠꯇ ꯂꯩꯔꯦꯅꯦ ꯃꯤꯠꯁꯦ ꯇꯨꯝꯕ ꯍꯩꯇꯕꯤ ꯇꯥꯔ ꯇꯧꯎꯔꯅꯦ꯫
ꯎꯝ ꯑꯗꯨꯗꯤ ꯄꯨꯡ ꯇꯔꯥꯃꯥꯊꯣꯏ ꯑꯗꯨꯒ ꯄꯨꯡ ꯕꯥꯔꯣ ꯑꯗꯨꯋꯥꯏꯗ ꯀꯔꯤ ꯇꯧꯔꯒ ꯂꯩꯗꯣꯏꯅꯣ ꯍꯥꯏꯗꯤ ꯚꯗꯤꯑꯣꯒꯨꯝꯕ
ꯎꯝ ꯑꯩ ꯄꯞꯖꯤꯁꯨ ꯁꯥꯟꯅꯔꯝꯃꯦꯕ ꯑꯗꯣ ꯍꯟꯗꯛꯁꯦ ꯇꯣꯛꯈ꯭ꯔꯦꯗ꯫ ꯋꯥꯔꯜ ꯀꯞ ꯌꯦꯡꯉꯒ ꯀꯩ ꯀꯩ ꯇꯧꯔꯒ ꯁꯪꯗ꯭ꯔꯦ꯫ ꯑꯗꯣ ꯉꯁꯤꯗꯤ ꯄꯨꯡ ꯑꯃ ꯑꯅꯤ ꯐꯥꯎ ꯂꯩꯃꯤꯟꯅꯕ ꯇꯥꯔꯦꯅꯦ꯫